ꯑꯩ ꯉꯔꯥꯡꯒꯣ ꯃꯥ ꯑꯗꯨ ꯂꯥꯏꯔꯕ ꯑꯣ ꯂꯥꯏꯔꯕ ꯋꯥꯔꯜꯒꯤ ꯅꯨꯄꯥꯒꯤꯗꯣ
ꯍꯣꯏ
ꯏꯟꯁꯇꯥ ꯃꯥꯒꯤ ꯌꯨꯖꯔꯗ ꯆꯪꯒ ꯊꯤꯌꯦꯕꯀꯣ
ꯑꯣ
ꯅꯨꯄꯤꯒ ꯃꯆꯥꯒ ꯑꯗꯨꯝ ꯑꯩꯒꯤ ꯃꯥꯏ ꯂꯚ ꯑꯗꯨ ꯈꯣꯠꯂꯒ ꯊꯥꯒꯠꯂꯤꯕ ꯀꯩꯁꯨꯝ ꯇꯧꯗꯦ
ꯏꯁ ꯑꯗꯨꯗꯤ ꯀꯩꯅꯣꯅꯦ ꯁꯣꯁꯌꯦꯜ ꯃꯦꯗꯤꯌꯥꯗ ꯖꯁ ꯃꯣꯏꯒꯤ ꯄ꯭ꯂꯦꯠꯐꯣꯝ ꯄꯩꯁꯥ ꯇꯥꯟꯐꯝ ꯑꯣꯏꯕꯅꯤꯅ ꯑꯗꯣ ꯑꯩꯈꯣꯏꯅ ꯄ꯭ꯔꯥꯏꯚꯦꯠꯀꯤ ꯑꯦꯀꯥꯎꯟ ꯅꯠꯇꯦꯗꯅ ꯃꯥꯒꯤ ꯄꯩꯁꯥ ꯇꯥꯟꯐꯝꯅꯤꯅ ꯑꯗꯨꯗꯤ ꯂꯧꯊꯣꯛꯄ ꯌꯥꯔꯣꯏꯍꯦ ꯃꯤꯒꯤ ꯃꯃꯥꯡꯗꯗꯤ ꯌꯥꯝ ꯅꯨꯡꯁꯤꯕ ꯁꯥ ꯁꯥꯕ ꯃꯅꯨꯡꯗꯅ ꯅꯨꯄꯤ ꯀꯣꯏꯔꯒ ꯖꯥꯠꯖꯥꯠ ꯇꯧꯕ ꯃꯥꯜꯂꯦ ꯑꯗꯨ ꯅꯨꯄꯥꯗꯣ ꯑꯁꯛ ꯌꯥꯝ ꯄꯤꯛꯁꯨ ꯄꯤꯛ ꯑꯦ ꯑꯥ
ꯑꯁ ꯕꯦꯔꯥꯅꯤꯗ ꯃꯤꯗꯤꯌꯥꯗ ꯗꯤ ꯌꯥꯝ ꯅꯨꯡꯁꯤꯅꯕ ꯁꯥꯔꯒ ꯃꯅꯨꯡꯗꯗꯤ
ꯑꯗꯨꯅꯦ ꯊꯥꯖꯕ ꯌꯥꯗꯦ ꯅꯨꯄꯥ ꯈꯣꯏꯁꯦ ꯊꯥꯖꯕ ꯌꯥꯗꯕꯅꯦ ꯄꯩꯁꯥ ꯈꯔ ꯄꯥꯏꯔꯗꯤ ꯅꯨꯄꯤ ꯆꯣꯞꯂꯛꯄꯅꯦ ꯑꯗꯨ ꯁꯔꯨꯛ ꯀꯣ ꯌꯨꯝ ꯄꯥꯟꯗ꯭ꯔꯒ ꯂꯩꯁꯥ ꯑꯔꯩꯕꯤ ꯑꯣꯏꯔꯒ ꯄꯩꯁꯥ ꯌꯥꯝ ꯄꯥꯏꯔꯒꯀꯣ ꯆꯠꯅꯤꯡꯕ ꯃꯐꯝꯗ ꯆꯠꯄ ꯆꯥꯅꯤꯡꯕ ꯆꯥꯕ ꯇꯨꯝꯅꯤꯡꯔꯗꯤ ꯇꯨꯝꯕ ꯅꯤꯡꯕ ꯗ꯭ꯔꯦꯁꯇꯣ ꯄꯪ ꯁꯦꯠ ꯁꯦꯠꯂꯒ ꯅꯨꯡꯉꯥꯏꯅ ꯂꯩꯒꯗꯕꯅ ꯅꯨꯡꯉꯥꯏꯗ꯭ꯔꯣ
ꯑꯗꯨꯅꯦ ꯑꯗꯨꯅꯦ
ꯌꯨꯝ ꯄꯥꯜꯂꯒ ꯏꯆꯥ ꯂꯩꯔꯒ ꯌꯨ ꯊꯛꯄꯒꯤ ꯅꯨꯄꯥꯒꯤ ꯌꯨꯝꯗ ꯂꯥꯛꯑꯒ ꯋꯥꯅ ꯂꯩꯕ ꯁꯔꯨꯛꯄꯨꯗꯤ ꯌꯨꯝꯗ
ꯑꯗꯨꯅꯦ ꯅꯨꯄꯤꯗꯤ ꯁꯦꯡꯉꯨ ꯍꯥꯏꯗ ꯄꯪꯒꯅꯨ ꯍꯥꯏꯕꯗꯣ
ꯍꯣꯏ
ꯅꯨꯄꯤꯗꯤ ꯅꯣꯡꯃꯗ ꯁꯚꯦꯟ ꯇꯥꯏꯝ ꯄꯪꯉꯤ ꯍꯥꯏꯗꯨꯗ
ꯍꯣꯏ
ꯈꯪꯗꯦꯗ ꯄꯩꯁꯥ ꯈꯔ ꯄꯥꯏꯔꯒ ꯀꯌꯥꯝ ꯄꯥꯏꯔꯒꯦꯕ ꯃꯥꯕꯨ ꯕꯦꯔꯥꯅꯤ ꯏꯃꯥꯏ ꯏꯃꯥꯏ
ꯂꯋꯥꯏ ꯈꯔ ꯇꯥꯕꯒꯤꯅꯤ
ꯑꯗꯨ ꯅꯨꯄꯤ ꯑꯗꯨ ꯅꯨꯄꯤꯁꯨ ꯏꯃꯥ ꯏꯃꯥ ꯃꯁꯛ ꯐꯖꯅ ꯎꯗꯦ ꯑꯩ
ꯃꯅꯥꯗꯣ ꯇꯣꯡꯕ ꯃꯥꯜꯂꯦ ꯃꯌꯥ ꯃꯌꯥ ꯀꯥꯛ ꯄ ꯃꯥꯜꯂꯦ ꯈꯔ ꯎꯋꯦꯗꯅ ꯁꯦꯡꯅꯗꯤ ꯎꯗꯦ
ꯑꯁ ꯑꯗꯨ ꯅꯨꯄꯥꯗꯤ ꯃꯥꯒꯤ ꯃꯥꯏꯗꯣ ꯀꯣꯚꯔ ꯇꯧꯋꯤꯀꯣ
ꯎꯝꯍꯨꯝ
ꯑꯗꯨꯒ ꯒꯥꯔꯤꯗ ꯐꯝꯃꯒ ꯑꯗꯨ ꯅꯨꯄꯤ ꯃ ꯃꯥꯏꯗꯣ ꯎꯠ ꯃꯅꯤꯡꯗ ꯊꯝ ꯑꯗꯨ ꯑꯗꯨꯔ
ꯑꯧ ꯑꯗꯨꯅꯦ
ꯒꯔꯜꯐ꯭ꯔꯦꯟ ꯋꯥꯏꯐ ꯅꯠꯇꯕ
ꯋꯥꯏꯐ ꯅꯠꯇꯕ ꯒꯜꯂꯜ ꯐ꯭ꯂꯦꯟ
ꯑꯩꯗꯤ ꯃꯥꯒꯤ ꯅꯨꯄꯤꯗꯨꯔꯥꯅ ꯈꯟꯕ ꯑꯛ ꯑꯣꯏꯔꯝꯗ꯭ꯔꯦꯅꯦ ꯑꯗꯨꯗꯤ ꯕꯦꯔꯥꯅꯤ
ꯑꯁ ꯃꯥꯏ ꯅꯨꯄꯤꯁꯨ ꯌꯥꯝ ꯄꯪꯉꯤꯗ
ꯀꯔꯤ ꯎꯄꯥꯏ ꯂꯩ ꯎꯄꯥꯏ ꯂꯩꯇꯦ
ꯃꯆꯥ ꯉꯛꯏꯀꯣ ꯅꯨꯄꯥꯁꯤꯡꯁꯦ ꯃꯆꯥ ꯂꯩꯥꯏꯔꯁꯨ ꯄꯦꯟꯗꯕ ꯋꯥꯗ
ꯑꯗꯨꯅ ꯍꯟꯗꯛꯀꯥꯟꯗꯤ ꯅꯨꯄꯤꯅ ꯄꯩꯁꯥ ꯄꯥꯏꯗ꯭ꯔꯗꯤ ꯌꯥꯗ꯭ꯔꯦ ꯅꯨꯄꯤꯅ ꯄꯩꯁꯥ ꯄꯥꯏꯌꯦ ꯍꯥꯏꯔꯁꯨ ꯑꯗꯨꯃꯥꯏꯟ ꯇꯧꯗꯦꯕꯀꯣ ꯅꯨꯄꯥ ꯇꯥꯏꯞꯇ
ꯅꯨꯄꯤꯗꯤꯀꯣ ꯄꯩꯁꯥ ꯄꯥꯏꯔꯗꯤ ꯅꯨꯄꯥꯁꯦ ꯗꯔꯀꯥꯔ ꯂꯩꯇ꯭ꯔꯦ ꯅꯨꯄꯥꯗꯤ ꯄꯩꯁꯥ ꯄꯥꯏꯔꯗꯤ ꯅꯨꯄꯤ ꯆꯣꯞꯂꯥꯛꯑꯦ ꯑꯩꯈꯣꯏ ꯂꯩꯁꯥꯕꯤ ꯈꯣꯏꯗꯤ ꯅꯨꯄꯤ ꯈꯣꯏꯗꯤ ꯄꯩꯁꯥ ꯄꯥꯏꯔꯗꯤ ꯅꯨꯄꯥꯁꯦ ꯗꯔꯀꯥꯔ ꯂꯩꯇ꯭ꯔꯦ ꯅꯨꯄꯥꯈꯣꯏꯅ ꯄꯩꯁꯥ ꯄꯥꯏꯕꯗꯤ ꯅꯨꯄꯤ ꯆꯣꯞꯂꯛꯄ ꯄꯩꯁꯥ ꯑ ꯅꯨꯄꯤ ꯄꯥꯝꯂꯛ ꯄꯥ ꯑꯩꯈꯣꯏꯅ ꯄꯩꯁꯥ ꯂꯩꯔꯗꯤ ꯅꯨꯄꯥꯁꯦ ꯗꯔꯀꯥꯔ ꯂꯩꯇꯕ
ꯑꯁ ꯕꯦꯔꯥꯅꯤꯗ
ꯑꯗꯨ ꯅꯨꯄꯥꯗꯣ ꯃꯥꯒꯤ ꯌꯨꯝꯗ ꯑꯃꯨꯛ ꯂꯥꯛꯇꯔꯒ ꯃꯍꯦꯞ ꯇꯥꯏꯗꯦ
ꯈꯪꯗꯦ ꯖꯨꯟꯔꯩꯋꯨꯟꯅꯁꯨ ꯗ꯭ꯔꯦꯁꯤꯡ ꯇꯦꯕꯜ ꯄꯤꯕꯤꯕꯗꯣ ꯃꯣꯏꯕꯥꯅꯤꯒꯤ
ꯀꯅꯥ ꯍꯕ ꯑꯥ
ꯖꯨꯟꯔꯩꯋꯨꯟꯅꯀꯣ ꯃꯣꯏꯕꯅꯤꯗꯣ ꯌꯥꯝ ꯂꯥꯏꯕꯅꯤꯅ ꯌꯥꯝ ꯂꯩ ꯇꯕꯅꯤꯅ ꯖꯨꯟꯔꯩꯌꯨꯟꯅ ꯒꯤꯐ ꯄꯤꯕꯤꯕꯅꯦ ꯗ꯭ꯔꯦꯁꯤꯡ ꯇꯦꯕꯜ
ꯑꯍ ꯍꯥꯏ ꯌꯥꯝ ꯂꯥꯏꯔꯦ ꯃꯤꯅ ꯁꯞꯄꯣꯔꯠ ꯇꯧ ꯇꯧꯔꯒꯦ ꯍꯧꯖꯤꯛꯗꯤ
ꯍꯣꯏ ꯃꯤꯅ ꯑꯗꯨꯝ ꯅꯨꯡꯁꯤꯕꯤꯕ ꯁꯞꯄꯣꯔꯠ ꯇꯧꯕꯤꯕ ꯄꯩꯁꯥ ꯄꯥꯏꯕꯤꯕ ꯃꯇꯦꯡ ꯌꯥꯝ ꯇꯧꯕꯤꯕꯅꯦ ꯍꯥꯟꯅ ꯑꯗꯣ ꯍꯧꯖꯤꯛꯗꯤ ꯈ꯭ꯔ ꯅꯨꯡꯉꯥꯏꯔꯛꯄꯒꯤ ꯃꯗꯨ ꯅꯨꯄꯥꯗꯣ ꯄꯤꯛꯄ ꯅꯨꯄꯥꯗꯣ ꯅꯨꯄꯤ ꯄꯥꯝꯂꯛꯈ꯭ꯔꯦ ꯅꯨꯄꯤꯗ ꯆꯣꯞ ꯄꯛꯈ꯭ꯔꯦ
ꯅꯠꯇꯦ ꯑꯗꯨ ꯅꯨꯄꯤ ꯑꯩꯗꯨ ꯑꯉꯛ ꯑꯦꯀꯣ ꯑꯉꯛꯄꯅꯦ ꯅꯨꯄꯥꯗꯤ ꯅꯨꯄꯥ ꯍꯣꯏ ꯅꯨ ꯄꯥꯅꯦꯕꯀꯣ ꯑꯗꯨ ꯅꯨꯄꯤ ꯑꯣꯏ ꯎꯪ ꯅꯨꯄꯤ ꯑꯩꯈꯣꯏꯁꯨ ꯃꯣꯏꯁꯨ ꯀꯦꯟ ꯃꯆꯥ ꯂꯩꯔꯦ ꯃꯁꯨ ꯂꯩ ꯑꯧ ꯃꯥ ꯅꯨꯄꯤ ꯂꯩꯔꯦꯅ ꯑꯗꯨꯝ ꯃꯤ ꯏ ꯅꯨꯄꯥꯕꯨ ꯑꯗꯨꯝ ꯇꯧꯕꯁꯦ ꯀꯩꯅꯣꯕ ꯃꯣꯏꯖꯨ ꯅꯨꯄꯥ ꯑꯇꯣꯞꯄ ꯂꯩꯗꯕ꯭ꯔꯕ ꯉꯛꯏꯗꯥ ꯅꯨꯄꯤꯁꯤꯡꯁꯨ
ꯆꯥꯕ ꯅꯨꯄꯤ ꯑꯣꯏꯔꯝꯃꯣꯏ ꯍꯜꯂꯛꯄꯤꯅꯤꯌꯦ ꯃꯧꯅꯦꯌꯦ ꯗꯨ
ꯃꯧ ꯑꯣꯏꯔꯁꯨ ꯃꯤ ꯃꯆꯥ ꯂꯩꯌꯦ ꯃꯤ ꯅꯨꯡꯁꯤꯅꯥ ꯂꯩꯕ ꯑꯥ ꯅꯨꯡꯁꯤꯅꯥ ꯂꯩꯕ ꯃꯤꯁꯦ ꯈꯔ ꯖꯦꯂꯦꯁ ꯂꯩ ꯀꯥꯕꯁꯨ ꯂꯩꯌꯦꯗꯅ ꯀꯣ
ꯎꯝ
ꯐꯕ ꯄꯥꯝꯃꯀꯥꯟꯗ ꯑꯗꯨꯝ ꯐꯠꯇꯅ ꯇꯧꯕꯁꯨ ꯃꯤ ꯌꯥꯝꯃꯦ
ꯍꯔ ꯀꯃ
ꯂꯥꯏ ꯆꯪꯕꯨꯒꯤ ꯑꯣꯏꯔꯝꯒꯨꯅꯦ ꯑꯗꯨ ꯅꯨꯄꯤꯗꯣ ꯑꯗꯨ ꯅꯨꯄꯥꯗ
ꯎꯝ
ꯍꯔꯥꯎꯕ ꯌꯥꯝꯁꯤꯠꯂ ꯁꯥꯕꯒꯤ
ꯍꯥꯣꯂ
ꯍꯥꯏꯗꯤꯗ ꯑꯩ ꯑꯃꯨꯛ ꯀꯥꯏꯩꯅ ꯍꯥꯏꯒꯤꯦꯕꯥꯔ ꯑꯃꯨꯛꯛꯇ ꯀꯅꯤ
ꯀꯩꯗꯧꯔꯤꯅꯣ
ꯀꯔꯤꯁꯨ ꯇꯧꯗꯤꯌꯦ
ꯑꯩ ꯆꯨꯑꯦ ꯅꯪꯅ ꯅꯦꯝꯕꯗꯣ
ꯀꯔꯤ
ꯅꯪ ꯆꯨꯑꯦꯕ
ꯇꯥꯕ꯭ꯔꯥ
ꯎꯝ ꯆꯨꯋꯦ ꯍꯥꯏꯗ꯭ꯔꯒ ꯃꯣꯏ ꯂꯣꯟ ꯉꯥꯡꯉꯤ ꯕꯤ ꯕꯤ ꯑꯦꯁ ꯂꯣꯏꯔꯦ ꯍꯟꯗꯛ ꯁꯥꯇ꯭ꯔꯥꯁꯤꯡꯁꯨ ꯌꯥꯝꯔꯝꯔꯣꯏꯀꯣ ꯕꯤ ꯕꯤ ꯑꯦꯁ
ꯈꯪꯗꯦ ꯁ꯭ꯀꯨꯜꯗꯤ ꯆꯠꯇꯕꯅꯤꯅ
ꯅꯪ ꯊꯨꯏ ꯃꯩꯈꯣꯏꯗꯁꯨ ꯆꯠꯇ꯭ꯔꯕ꯭ꯔꯣ
ꯆꯠꯇ꯭ꯔꯦ
ꯍꯟꯗꯛꯁꯦ ꯇꯨꯃꯤꯟ ꯇꯨꯃꯤꯟ ꯂꯩꯈ꯭ꯔꯦꯀꯣ ꯅꯣꯏꯁꯨ ꯑꯗꯣ ꯆꯦ ꯄꯧꯖꯣꯟꯗꯤ ꯀꯩ ꯇꯧꯔꯒ ꯂꯩꯕꯅꯣ ꯃꯥ ꯁꯤꯂꯣꯡꯗ
ꯍꯧꯖꯤꯛ ꯏꯝꯐꯥꯜꯗ ꯑꯃꯨꯛ ꯂꯥꯛꯈ꯭ꯔꯦ ꯍꯥꯏꯌꯦ ꯀꯣꯏꯕ ꯆꯠꯄꯅꯦ ꯍꯥꯏꯌꯦ
ꯃꯇꯣꯝꯗ
ꯅꯠꯇꯦ ꯃꯣꯏꯒꯤ ꯎꯖꯥꯒ
ꯃꯥ ꯀꯩꯗꯧꯕꯅꯣꯕ
ꯀꯩꯅꯣꯒꯤ ꯊꯕꯛ ꯇꯧꯋꯦꯌꯦ ꯑꯩ ꯑꯦꯟ ꯖꯤ ꯑꯣꯒꯤ ꯍꯣꯝꯗꯣ ꯅꯠꯇꯦ ꯀꯩꯅꯣꯗꯣ ꯃꯤꯁ ꯖꯦꯁꯤꯀꯥꯒ ꯏꯆꯦ ꯆꯨꯟ ꯃꯣꯏꯕꯅꯤ ꯑꯗꯨꯝ ꯂꯩꯕꯗꯣ ꯍꯣꯝꯗ ꯑꯗꯨꯒꯨꯝꯕꯒꯤ ꯊꯕꯛ ꯇꯧꯗꯣꯏꯅꯤ ꯍꯥꯏꯌꯦ
ꯑꯗꯨ ꯑꯗꯨꯁꯨ ꯇ꯭ꯔꯦꯟꯅꯤꯡ ꯇꯧꯕ꯭ꯔꯅꯦ
ꯈꯪꯗꯦ ꯃꯤ ꯑꯇꯣꯞꯄꯗꯤ ꯇ꯭ꯔꯦꯅꯤꯡ ꯆꯠꯇꯦ ꯃꯥꯗꯤ ꯆꯠꯂꯦ ꯑꯗꯨꯒꯤꯗꯤ ꯃꯤ ꯑꯩꯈꯣꯏꯅ ꯒ꯭ꯌꯥꯟ ꯇꯥꯒꯗꯕꯗꯣ
ꯃꯤ ꯈꯣꯏꯅ ꯒ꯭ꯌꯥꯟ ꯇꯥꯗꯕ
ꯎꯝ ꯑꯩꯈꯣꯏꯅ ꯒ꯭ꯌꯥꯟ ꯇꯥꯗ꯭ꯔꯦꯅ ꯃꯥꯗꯤ
ꯁ꯭ꯀꯨꯜ ꯁ꯭ꯀꯨꯜ ꯁꯟꯗꯦ ꯁ꯭ꯀꯨꯜꯗꯤ ꯀꯃꯥꯏ ꯇꯧꯕ ꯋꯥ ꯑꯣꯖꯥ ꯇꯣꯛꯑꯕꯣ
ꯇꯣꯛꯇꯦ ꯃꯅꯥꯎꯅꯨꯄꯤꯅ ꯇꯧꯋꯦꯌꯦ ꯂꯨꯁꯤꯗꯣ ꯃꯥꯅ
ꯕꯤꯒꯅꯔꯔ ꯃꯥꯁꯦ
ꯎꯝ
ꯊꯥ ꯀꯌꯥ ꯐꯥꯔꯒꯦ ꯃꯥꯒꯤꯗꯣ
ꯈꯪꯗꯦ
ꯀꯅꯥꯒꯤ ꯃꯦꯁꯦꯖꯅꯣ ꯌꯥꯝ ꯅꯝꯃꯤꯀꯣ
ꯑ ꯍ ꯍ ꯍ ꯑꯩꯅ ꯕꯦꯛꯇ ꯅꯝꯕꯒꯤ ꯗ꯭ꯔ ꯗ꯭ꯔ ꯇꯧꯕꯅꯦ
ꯑꯣ
ꯎꯝ ꯅꯆꯥ ꯑꯅꯤꯗꯤ ꯀꯩꯅꯣꯝ ꯇꯧꯗꯕ꯭ꯔꯣ ꯁꯤꯅ ꯁ꯭ꯀꯨꯜ ꯆꯠꯇꯕ꯭ꯔꯣ
ꯆꯠꯇꯦ ꯆꯠꯅꯤꯡꯗꯦꯌꯦ
ꯍꯥ
ꯃꯃꯥꯖꯨ ꯁꯤꯗꯤ ꯌꯥꯝ ꯅꯨꯡꯉꯥꯏꯔꯒ ꯂꯩꯕ ꯃꯥꯜꯂꯦ
ꯇꯔꯤ
ꯃꯥ ꯃꯥꯗꯣ
ꯎꯝ
ꯌꯥꯝ ꯅꯨꯡꯉꯥꯏꯔꯒ ꯂꯩꯕ ꯃꯥꯜꯂꯦꯕ
ꯅꯨꯄꯥꯈꯣꯏꯒ ꯇꯤꯟꯅꯔꯒ ꯖꯖꯥꯠ ꯇꯧꯋꯦ ꯍꯥꯏꯌꯦ ꯌꯥꯝ ꯅꯨꯡꯉꯥꯏꯈ꯭ꯔꯦ ꯍꯥꯏꯌꯦ
ꯑꯗꯨꯒꯨꯝꯕꯁꯤꯡꯅꯅꯤ ꯃꯤꯒꯤ ꯅꯨꯄꯥ ꯍꯨꯔꯥꯟꯕꯁꯦ
ꯎꯝ
ꯅꯍꯥꯟꯖꯨ ꯑꯩꯈꯣꯏ ꯕꯕꯥ ꯂꯩꯇꯕ ꯃꯇꯝꯗ ꯅꯣꯏ ꯅꯃꯥꯈꯣꯏꯁꯨ ꯂꯥꯛꯑꯦꯕꯀꯣ ꯃꯦꯟꯁꯨꯨꯀꯥꯏ ꯗꯤ ꯄ꯭ꯔꯦꯡ ꯇꯧ ꯋꯥꯗꯅꯤꯕ ꯃꯥꯁꯨ ꯃꯥ ꯃꯤ ꯃꯥꯡꯗ ꯑꯗꯨꯃꯥꯏꯅ ꯋꯥꯔꯤ ꯁꯥꯟꯅꯗꯦ ꯅꯣꯏ ꯈꯛꯇꯅꯦꯅ ꯍꯥꯏꯕꯅꯦ ꯑꯩꯁꯨ ꯎꯝ ꯅꯨꯄꯥ ꯂꯩꯇꯕꯒꯤ ꯑꯗꯨꯝ
ꯎꯝ
ꯑꯗꯨꯒ ꯋꯥꯈꯜ ꯅꯨꯡꯉꯥꯏꯅꯕ ꯇꯧꯔꯒ ꯅꯆꯟ ꯅꯨꯄꯥ ꯑꯃ ꯅꯪꯗꯤ ꯈꯔ ꯐꯩꯌꯦ ꯅꯆꯥꯁꯤꯡꯁꯨ ꯂꯩꯁꯥꯕꯤꯅꯤ ꯄꯥꯂꯦ ꯑꯩꯗꯤ ꯑꯩ ꯅꯨꯄꯥ ꯑꯗꯨꯒ ꯑꯩ ꯏꯆꯥꯎ ꯑꯩ ꯏꯆꯥꯁꯨ ꯍꯧꯖꯤꯛꯇꯤ ꯄꯥꯈꯪ ꯐꯥꯔꯦ ꯑꯗꯨꯁꯨ ꯃꯑꯣꯡ ꯇꯥꯗꯦ ꯍꯥꯏꯔꯦ ꯌꯥꯝ
ꯎꯝ
ꯎꯝ ꯃꯤꯒꯤ ꯂꯝꯆꯠ ꯁꯥꯖꯠ ꯆꯠꯇꯦꯕꯀꯣ ꯑꯗꯨꯅꯦ ꯍꯔꯥꯎꯅ ꯂꯩꯌꯦ ꯅꯨꯡꯉꯥꯏꯗꯨꯅ ꯋꯥꯔꯤꯒ ꯂꯤꯕ ꯌꯥꯝ ꯅꯨꯡꯁꯤꯌꯦ ꯅꯪꯒꯤ ꯃꯃꯥꯁꯨ
ꯑꯗꯨꯅꯦ
ꯅꯨꯡꯁꯤꯅ ꯇꯧꯕꯤꯌꯣ ꯃꯥꯅ ꯋꯥ ꯉꯥꯡꯉꯁꯨ
ꯑꯍꯣꯏ
ꯑ
ꯋꯦꯗ꯭ꯔꯁꯦ ꯅꯨꯡꯉꯥꯏ ꯍꯥꯏꯔꯒ ꯑꯃꯨꯛ ꯅꯨꯡꯁꯥ ꯊꯣꯛꯇꯧ ꯃꯥꯜꯂꯦꯗꯥ
ꯅꯣꯡ ꯆꯨꯔꯥꯛꯑꯦ ꯁꯤꯗꯗꯤ
ꯌꯥꯝ ꯐꯩꯅ ꯑꯩꯒꯤ ꯀꯥꯗ ꯇꯦꯡꯒꯟ ꯉꯥꯛꯇ ꯇꯦꯡꯒꯜ ꯉꯥꯛꯇ ꯀꯩꯗꯧꯕꯅꯣ ꯈꯪꯗꯦ ꯀꯥꯛꯆꯦꯡ ꯉꯥꯛꯇ ꯍꯥꯏꯕ ꯇꯥꯕ꯭ꯔꯣ
ꯇꯥꯏꯌꯦ ꯉꯁꯤꯗꯤ ꯑꯁ ꯀꯞꯀꯦ ꯇꯧꯋꯦꯍꯦ ꯉꯁꯤꯗꯤ ꯀꯩ ꯌꯦꯟꯁꯥꯡ ꯆꯥꯕ꯭ꯔꯣ
ꯍꯋꯥꯏꯅꯦ ꯍꯋꯥꯏ
ꯑꯁ ꯌꯥꯝ ꯍꯥꯎ
ꯍꯥꯎꯇꯦ ꯃꯁꯛꯅꯦꯅ ꯈꯨꯊꯣꯡꯂꯨꯕ
ꯅꯝꯖꯨꯃ ꯅꯨꯅꯨꯡꯃꯦ
ꯅꯪꯗꯤ ꯏꯟꯖꯥꯡ ꯍꯥꯎꯕ ꯍꯥꯎꯕ ꯉꯥꯛꯇ ꯆꯥꯏ
ꯀꯗꯥꯏꯗꯒꯤ ꯍꯥꯎꯇꯦ ꯐꯤꯔꯦ ꯂꯥꯛꯄꯒꯦꯅ ꯀꯔꯤꯁꯨ ꯆꯥꯅꯤꯡꯗꯦ
ꯑꯆꯥꯄꯣꯒꯨꯝꯟꯁꯨ
ꯆꯥꯅꯤꯡꯗꯕꯅ ꯆꯥꯅꯤꯡꯗꯕꯅ ꯑꯩꯁꯦ
ꯉꯁꯥꯏ ꯍꯦꯟꯖꯥꯡ ꯍꯥꯎꯕ ꯉꯥꯛꯇ ꯆꯥꯏ ꯍꯥꯏꯕ ꯅꯠꯇ꯭ꯔꯣ ꯍꯧꯖꯤꯛꯒ ꯑꯃꯨꯛ ꯆꯥꯅꯤꯡꯗꯕ ꯉꯥꯛꯇ ꯆꯤꯟꯊꯤꯕꯤ
ꯍꯥꯎ